ꯑꯣ ꯇꯥꯕ꯭ꯔꯣ
ꯇꯥꯏꯌꯦ ꯇꯥꯏꯌꯦ
ꯁꯦꯔꯤꯌꯦꯜ ꯅꯝꯕꯔ ꯄꯥ ꯇꯨ ꯑꯃꯒ ꯄꯨꯔꯛꯖꯔꯤ
ꯀꯩ ꯁꯤꯔ‌ꯦꯜ ꯅꯝꯕꯔꯅꯣ
ꯑꯁ ꯑꯩꯈꯣꯏ ꯑꯅꯤ ꯋꯥꯔꯤ ꯁꯥꯕꯒꯤꯅꯤꯍꯦ ꯑꯃꯗꯤ ꯋꯥꯔꯤ ꯁꯥꯕ ꯂ‌ꯣꯏꯌ‌ꯦꯅ
ꯑꯣ ꯍꯣ ꯍꯣ ꯍꯣ ꯍꯣ ꯍꯣꯏ ꯑꯩꯗꯤ ꯀꯩꯅꯣ ꯈꯜꯂꯤꯅꯦ
ꯏꯪꯂꯤꯁꯀꯨꯝꯕ ꯑꯗꯨꯒ ꯁꯨꯃꯥꯏꯅꯗꯤ ꯍꯥꯞꯄꯗꯤ ꯌꯥꯗꯦꯍꯦ
ꯑꯗꯨꯅꯦ
ꯑꯩꯈꯣꯏꯅ ꯍꯥꯏꯕ ꯃꯇꯝꯗ
ꯑꯗ ꯍꯅ ꯍꯥꯏꯔꯛꯀꯅꯣ ꯀꯩꯅꯣ ꯍꯣꯔꯦꯟ ꯍꯥꯏꯁꯦ ꯁꯤ ꯋꯥꯔꯤꯗꯤ ꯍꯣꯔꯦꯟ ꯍꯥꯏꯁꯦ ꯉꯥꯏꯈꯣ
ꯍ ꯑꯗꯨ ꯆꯨꯝꯃꯦ ꯑꯩ ꯋꯥꯔꯤ ꯑꯃ ꯂꯤꯔꯛꯒꯦꯀꯣ ꯑꯁꯦꯡꯕꯒꯤ ꯋꯥꯔꯤꯅꯤ
ꯍꯣꯏ
ꯑ ꯑꯁꯦꯡꯕ꯭ꯔꯥ ꯑꯁꯦꯡꯗꯕ꯭ꯔꯥ ꯈꯪꯗꯦ ꯑꯗꯨꯕꯨ ꯑꯩꯁꯨ ꯑꯥ ꯀꯔꯤ ꯍꯥꯏꯁꯤꯔ ꯕꯨꯛ ꯀꯨꯝꯕꯗ ꯎꯕꯀꯣ ꯑꯗꯨꯝ ꯋꯥꯔꯤꯁꯦ ꯌꯥꯝꯅ ꯄꯤꯛꯏ ꯑꯥ ꯁꯣꯔꯠ ꯇꯧꯕꯅꯤ ꯑꯗꯨꯕꯨ ꯃꯈꯣꯏꯒꯤ ꯋꯥꯔꯤꯁꯦ ꯌꯥꯝ ꯅꯨꯡꯁꯤꯕꯀꯣ
ꯎꯝ
ꯑ ꯑꯗꯣ ꯅꯣꯡꯃꯁꯦ ꯑꯥ ꯃꯃꯥ ꯃꯄꯥ ꯑꯅꯤꯁꯦ ꯃꯥ ꯃꯈꯣꯏꯁꯦ ꯃꯆꯥ ꯑꯅꯤ ꯂꯩꯕꯀꯣ ꯃꯁꯥ ꯑꯄꯤꯛꯄꯁꯦ ꯑꯥ ꯀꯔꯤ ꯍꯥꯏꯁꯤꯔ ꯑꯃ ꯆꯍꯤꯁꯦ ꯆꯍꯤꯁꯦ ꯑꯃꯁꯨ ꯐꯥꯗ꯭ꯔꯤ ꯍꯥꯏꯗꯤ ꯊꯥꯁꯦ ꯇꯔꯨꯛ ꯇꯔꯦꯠ ꯑꯃꯒ ꯐꯥꯕ ꯌꯥꯔꯦ ꯑꯗꯨꯒ ꯃꯥꯒꯤ ꯁꯤꯁꯇꯔꯁꯦ ꯍꯣꯏ ꯑꯗꯣ ꯑꯥ ꯆꯍꯤꯁꯦ ꯃꯉꯥ ꯇꯔꯨꯛꯀꯨꯝꯕꯗ ꯁꯨꯕ ꯃꯥꯜꯂꯦꯀꯣ ꯑꯗꯨ ꯃꯇꯝꯗ ꯑꯥ ꯀꯩ ꯍꯥꯏꯁꯤꯔ ꯃꯃꯥ ꯃꯄꯥꯗꯣ ꯂꯥꯎꯗꯣ ꯆꯠꯈꯔꯦ ꯍꯥꯏꯕꯀꯣ ꯂꯥꯎ ꯁꯨꯅꯤꯡꯉꯥꯏ ꯌꯥꯝ ꯂꯞꯅ ꯆꯠꯈꯔꯦ ꯑꯗꯨꯕꯨ ꯃꯈꯣꯏ ꯏꯚꯤꯅꯤꯡꯗ ꯍꯜꯂꯛꯄ ꯃꯇꯝꯗ ꯅꯣꯡꯁꯤ ꯌꯥꯝ ꯀꯟꯅ ꯆꯨꯔꯦ ꯍꯥꯏꯕ
ꯍꯣꯏ
ꯑꯗꯣ ꯃꯨꯟꯅ ꯇꯥꯎꯑꯣꯀꯣ ꯍꯣꯔꯦꯟ ꯑꯩ ꯑꯃꯨꯛꯀ ꯀꯣꯏ ꯁꯟ ꯍꯥꯡꯒꯦ
ꯑꯣ ꯑꯣ ꯀꯥꯎꯅꯤ
ꯑꯗꯨꯀꯣ ꯍꯥꯡꯒꯦ ꯐꯥꯏꯚ ꯃꯥꯛꯒꯤ ꯐꯏꯞ ꯃꯥꯛ ꯀꯤ ꯍꯡ ꯍꯣꯏ ꯑꯗꯣ ꯃꯈꯣꯏꯁꯦ ꯑꯉꯥꯡꯁꯨ ꯄꯤꯛꯏ ꯑꯗꯨꯒ ꯃꯈꯣꯏꯁꯦ ꯌꯨꯝꯗ ꯍꯜꯂꯛꯀꯦ ꯍꯥꯏꯅ ꯃꯈꯣꯏꯁꯦ ꯌꯥꯝ ꯇꯧꯋꯦ ꯍꯥꯏꯕ ꯑꯗꯨꯕꯨ ꯅꯣꯡ ꯆꯨꯔꯦ ꯑꯗꯨꯒ ꯅꯨꯡꯗꯥꯡ ꯑꯣꯏꯕꯒꯤ ꯃꯈꯣꯏꯁꯤ ꯂꯝꯕꯤꯗ ꯆꯠꯄ ꯑꯗꯨꯒ ꯂꯝꯕꯤꯗ ꯑ ꯃꯈꯣꯏꯁꯦ ꯇꯣꯁ ꯂꯥꯏꯠ ꯀꯨꯝꯕꯗꯤ ꯄꯥꯏꯗꯦ ꯍꯥꯏꯕꯀꯣ
ꯍꯣꯏ
ꯑꯗꯣ ꯎꯄꯥꯏ ꯂꯩꯗꯨꯅ ꯃꯈꯣꯏꯁꯦ ꯌꯥꯎꯁꯪꯗ ꯇꯨꯝꯂꯦ ꯍꯥꯏꯕ ꯃꯃꯥ ꯃꯄꯥꯗꯣ
ꯑ ꯎꯝ
ꯑ ꯑꯗꯣ ꯑꯉꯥꯡ ꯑꯅꯤꯗꯤ ꯏꯚꯤꯅꯤꯡ ꯂꯥꯛꯄꯒꯤ ꯆꯥꯛ ꯂꯥꯝꯕ ꯑꯗꯨꯒ ꯃꯃꯥ ꯃꯄꯥꯕꯨ ꯅꯤꯡꯁꯤꯡꯕ ꯑꯗꯨꯒ ꯀꯞꯔꯒ ꯂꯩꯌꯦ ꯍꯥꯏꯕꯀꯣ ꯑꯗꯨ ꯂꯩꯕ ꯃꯇꯝꯗ ꯃꯈꯣꯏꯁꯦ ꯆꯥꯛ ꯆꯥꯅꯤꯡꯉꯥꯏꯁꯨ ꯂꯩꯇꯦ ꯂꯩ ꯑꯗꯨꯕꯨ ꯃꯈꯣꯏꯁꯨ ꯊꯣꯡꯕ ꯍꯩꯗꯕꯀꯣ
ꯎꯝ
ꯑꯗꯨꯒꯤꯗꯃꯛꯇ ꯃꯥꯅ ꯃꯥꯒꯤ ꯆꯦꯆꯦꯅ ꯕꯤꯁꯀꯨꯠ ꯑꯗꯨꯒ ꯂꯧꯔꯒ ꯆꯥꯁꯨ ꯅꯠꯇꯦ ꯍꯥꯏꯌꯦ ꯏꯁꯤꯡꯅꯤꯀꯣ ꯏꯁꯤꯡꯗ ꯍꯥꯏꯁꯤꯗ ꯊꯝꯗꯨꯅ ꯍꯥꯏꯕꯗꯏ ꯑꯗ ꯄꯤꯔꯒ ꯃꯥꯒꯤ ꯁꯤꯁꯇꯔ ꯌꯥꯒꯥꯥꯟ ꯁꯤꯁꯇꯔꯕꯨ ꯄꯤꯔꯦ ꯍꯥꯏꯕꯀꯣ ꯃꯥꯒꯤ ꯆꯥꯛꯂꯥꯝꯒꯤ ꯀꯞꯂ ꯂꯛꯑꯦ ꯍꯥꯏꯕ ꯑꯗꯨ ꯃꯇꯝꯗ ꯃꯈꯣꯏ ꯑꯅꯤꯁꯦ ꯀꯞꯇꯨꯅ ꯂꯥꯛꯑꯦ ꯍꯥꯏ ꯑꯗꯨꯒꯤ ꯃꯇꯝꯗ ꯅꯨꯄꯤ ꯑꯃ ꯃꯈꯣꯏꯒꯤ ꯌꯨꯝꯗ ꯂꯥꯛꯑꯒ ꯑꯆꯥꯄꯣꯠ ꯑꯗꯨꯒ ꯆꯥꯅꯕ ꯊꯛꯅꯕ ꯄꯨꯔꯛꯑ ꯍꯥꯏꯕ ꯇꯣꯡꯒꯉꯨꯀꯣ
ꯍꯣꯢ
ꯑꯗꯣ ꯑꯗꯨꯅꯦ ꯑꯗꯨꯒ ꯃꯗꯨ ꯅꯨꯄꯤꯗꯣ ꯃꯁꯤ ꯄꯣꯠꯁꯦ ꯅꯈ꯭ꯣꯏ ꯑꯅꯤ ꯆꯥꯔꯣꯀꯣ ꯑꯗꯨꯒ ꯅꯨꯡꯉꯥꯏꯅ ꯇꯨꯝꯂꯣ ꯑꯗꯨꯒ ꯏꯃꯥ ꯏꯄꯥꯗꯤ ꯑ ꯍꯌꯦꯡ ꯑꯌꯨꯛ ꯉꯟꯇ ꯑꯃꯨꯛꯀ ꯍꯜꯂꯛꯒꯅꯤ ꯈ꯭ꯋꯥꯏꯅꯤꯒ ꯐꯖꯅ ꯇꯨꯝꯂꯣ ꯍꯥꯏꯅ ꯃꯥ ꯀꯔꯤꯒꯤ ꯆꯥꯅꯤꯡꯉꯥꯏ ꯄꯨꯔꯛꯑ ꯍꯥꯏꯕ
ꯎꯝ
ꯑꯗꯨꯒ ꯃꯥꯁꯦ ꯑꯃꯨꯛꯀ ꯍꯟꯈ꯭ꯔꯦ ꯍꯥꯏꯌꯦ ꯑꯗꯣ ꯃꯥ ꯂꯥꯛꯄ ꯃꯐꯝꯁꯨ ꯈꯪꯗꯦ ꯍꯥꯏꯌꯦ ꯑꯗꯨꯒ ꯃꯃꯥ ꯀꯗꯥꯏꯗ ꯍꯟꯈ꯭ꯔꯕꯅꯣ ꯍꯪ ꯍꯪꯗꯦ ꯑꯗꯨꯒ ꯃꯥꯁꯦ ꯑꯃꯨꯛꯀ ꯆꯠ꯭ꯔꯦ ꯍꯥꯏꯌꯦ ꯗꯤꯁꯑꯄꯤꯌꯔ ꯇꯧꯈ꯭ꯔꯦ ꯍꯥꯏꯌꯦ ꯑꯗꯣ ꯍꯌꯦꯡ ꯑꯌꯨꯛ ꯉꯟꯇꯥ ꯃꯃꯥ ꯃꯄꯥꯗ ꯂꯥꯛꯑꯒ ꯌꯦꯡꯕ ꯃꯇꯝꯗ ꯃꯈꯣꯏ ꯑꯉꯥꯡ ꯑꯅꯤꯁꯀꯦ ꯐꯖꯅ ꯇꯨꯝꯂꯝꯃꯦ ꯍꯥꯏꯌꯦ ꯐꯃꯨꯡꯗ ꯀꯣ
ꯎꯝ
ꯀꯔꯤ ꯀꯞꯄꯁꯨ ꯂꯩꯇꯦ ꯑꯗꯨꯒ ꯃꯈꯣꯏ ꯑꯅꯤꯁꯤ ꯑ ꯇꯨꯝꯂꯒ ꯂꯩ ꯍꯥꯏꯕ ꯇꯕ꯭ꯔꯣ
ꯇꯥꯏꯌꯦ
ꯑꯗꯣ ꯁꯨꯃꯥꯏꯅ ꯇꯧꯋꯦ ꯍꯥꯏꯌꯦ ꯑꯗꯣ ꯃꯃꯥ ꯃꯄꯥ ꯂꯥꯛꯄ ꯃꯇꯝꯗ ꯃꯈꯣꯏ ꯑꯅꯤ ꯇꯨꯝꯑꯒ ꯂꯩꯌꯦ ꯑꯗꯨꯒ ꯀꯤꯠꯆꯟꯗ ꯆꯪꯕ ꯃꯇꯝꯗ ꯄꯣꯠ ꯀꯔꯤ ꯀꯔꯤ ꯄꯨꯔꯛꯄꯗ ꯎꯕꯗꯀꯣ ꯃꯁꯤ ꯄꯨꯔꯛꯑ ꯄꯣꯠꯁꯤꯡꯁꯦ ꯀꯅꯥꯅ ꯄꯨꯔꯛꯄꯅꯣ ꯍꯥꯏꯅ ꯃꯈꯣꯏꯅ ꯑꯃꯨꯛꯀ ꯀꯩꯍꯥꯏꯖꯤꯔꯦ ꯃꯃꯥ ꯃꯄꯥꯅ ꯍꯥꯏ ꯍꯥꯏꯕꯀꯣ
ꯎꯝ
ꯑꯗꯣ ꯑꯥ ꯃꯈꯣꯏꯒꯤ ꯆꯦꯆꯦꯅ ꯅꯨꯄꯤ ꯑꯃ ꯂꯥꯛꯑꯒ ꯄꯤꯌꯦ ꯑꯩꯈꯣꯏꯒꯤ ꯑꯗꯨꯒ ꯀꯅꯥꯅꯣ ꯍꯥꯏ ꯍꯪꯕ ꯃꯇꯝꯗ ꯃꯈꯣꯏ ꯍꯥꯏꯕꯁꯦ ꯑꯩꯈꯣꯏ ꯈꯪꯗꯦ ꯃꯐꯝꯗꯨ ꯈꯪꯗꯦ ꯃꯃꯤꯡꯁꯨ ꯍꯥꯏꯕꯤꯗꯦ ꯑꯗꯨꯒ ꯃꯁꯥꯛꯁꯨ ꯌꯦꯡꯍꯥꯎꯗꯦ ꯍꯥꯏꯅ ꯃꯆꯥ ꯑꯅꯤꯕꯨ ꯍꯥꯏ ꯍꯥꯏꯕꯀꯣ
ꯎꯝ
ꯑꯗꯣ ꯑ ꯃꯈꯣꯏ ꯃꯃꯥ ꯃꯄꯥꯁꯦ ꯆꯤꯡꯅꯥꯗꯨꯅ ꯀꯅꯥꯅꯣ ꯍꯥꯏꯅ ꯆꯤꯡꯅꯥꯕ ꯍꯥꯏꯕꯗꯤ ꯑ ꯀꯩ ꯍꯥꯏꯅꯤ ꯌꯥꯝ ꯊꯥꯒꯠꯆꯥꯒꯗꯧꯕꯒꯤꯀꯣ ꯑꯣ ꯀꯣꯏꯊꯤ ꯊꯤꯕ ꯃꯥꯜꯂꯤ ꯃꯈꯣꯏꯒꯤ ꯈꯨꯅꯁꯨ ꯊꯤꯔꯦ ꯍꯥꯏꯔꯦ ꯃꯈꯣꯏ ꯈꯨꯟꯅꯁꯨ ꯃꯤ ꯅꯠꯇꯦ ꯍꯥꯏꯌꯦ ꯑꯗꯨꯒ ꯃꯈꯣꯏꯒꯤ ꯑꯦꯔꯤꯌꯥꯗꯁꯨ ꯅꯠꯇꯦ ꯍꯥꯏꯌꯦ ꯑꯗꯣ ꯀꯠꯇꯤ ꯆꯤꯔꯅ ꯃꯃꯦꯗꯤ ꯀꯅꯥꯅꯣ ꯑꯩꯈꯣꯏ ꯑꯉꯥꯡꯁꯤꯡꯅꯤ ꯑꯆꯥꯄꯣꯠ ꯑꯗꯨꯒ ꯆꯥꯕ ꯊꯛꯄ ꯑꯗꯨꯒ ꯄꯨꯔ ꯀꯅꯥꯅꯣ ꯍꯥꯏꯔꯃꯣ ꯃꯃꯥ ꯃꯄꯥꯁꯦ ꯀꯣꯏꯊꯤ ꯊꯤꯕ ꯃꯥꯜꯂꯦꯕ
ꯑꯝ
ꯑꯗꯣ ꯊꯤꯕ ꯉꯝꯅ ꯍꯧꯖꯤꯛꯐꯥꯎ ꯊꯤꯕ ꯉꯝꯗꯦ ꯍꯥꯏꯕꯀꯣ ꯃ ꯅꯨꯄꯥ ꯅꯨꯄꯤꯗꯣ
ꯑꯥ
ꯀꯗꯥꯏꯗꯒꯤ ꯂꯥꯛꯄ꯭ꯔꯥ ꯈꯪꯗꯦ ꯍꯥꯏꯌꯦꯦ ꯑꯗꯣ ꯀꯗꯥꯏꯗ ꯑꯃꯨꯛꯀ ꯆꯠꯈ꯭ꯔꯦ ꯍꯥꯏꯕ ꯈꯪꯗꯦ ꯍꯥꯏꯕ
ꯍꯥꯥ
ꯑꯗꯨꯒꯤꯅꯦ ꯑꯉꯥꯡꯁꯤꯡꯁꯦ ꯈ꯭ꯋꯥꯏꯗꯒꯤ ꯏꯅꯣꯁꯦꯟ ꯑꯣꯏꯕꯁꯦ ꯑꯉꯥꯡꯁꯤꯡꯅꯦꯕ
ꯑꯅ ꯀꯅꯥꯅ ꯄꯤꯖꯕꯅꯣ ꯍꯥꯏꯅ ꯑꯗꯨ ꯀꯣꯏꯁꯟꯂ ꯅꯪ ꯑꯩꯉꯣꯟꯗ ꯍꯪꯗꯣꯏꯁꯦ
ꯍꯣꯏ ꯍꯧꯖꯤꯛꯇꯤ ꯑꯩꯒꯤ ꯋꯥꯔꯤꯁꯦ ꯂꯣꯏꯔꯦ ꯑꯃꯨꯛꯀ ꯅꯪ ꯀꯣꯏꯁꯟ ꯍꯥꯡꯒꯦ
ꯍꯥꯥ ꯑ
ꯑꯗꯣ ꯐꯥꯏꯚ ꯃꯥꯔꯛꯁꯁꯦ ꯌꯥꯝ ꯃꯥꯜꯂꯦ ꯑꯗꯨꯒ ꯊ꯭ꯔꯤ ꯃꯥꯔꯛꯁꯀꯤ ꯑꯃꯨꯛꯀ ꯍꯥꯏꯒꯦ ꯑꯗꯣ ꯃꯗꯨꯀꯦ ꯅꯪꯒꯤ ꯑꯣꯄꯤꯅꯤꯌꯟꯗꯀꯣ
ꯍꯣꯏ
ꯃꯗꯨ ꯅꯨꯄꯤ ꯂꯥꯛꯄꯁꯦ ꯀꯔꯝꯕ ꯅꯨꯄꯤ ꯑꯣꯏꯒꯗ꯭ꯔꯥ ꯑꯗꯣ ꯀꯗꯥꯏꯗꯒꯤ ꯂꯥꯛꯄ ꯅꯨꯄꯤ ꯑꯣꯏꯒꯗ꯭ꯔꯥ ꯍꯥꯏꯌꯣ ꯅꯪꯒꯤ ꯃꯇꯝ ꯑꯃꯨꯛꯒ ꯍꯧꯔꯦ
ꯑꯗꯨꯒꯤ ꯅꯨꯄꯤꯗꯨꯔꯣ
ꯍ
ꯑꯗꯨꯒꯤ ꯅꯨꯄꯤꯗꯨꯗꯤ ꯑꯦ ꯑꯗꯨꯗꯤ ꯁꯨꯒꯦ ꯁꯤꯦꯕꯣꯛꯝꯃꯦ ꯀꯩꯅꯣ ꯑꯉꯥꯡꯗꯤ ꯀꯩꯝꯇ ꯈꯪꯗꯕꯅꯤ ꯃꯥꯥꯡꯒꯤ ꯄꯥꯞ ꯂꯩꯇꯕꯅꯤ ꯃꯣꯏꯅ ꯆꯥꯅꯤꯡꯕ ꯊꯛꯅꯤꯡꯕ ꯂꯩ ꯃꯃꯥ ꯃꯄꯥ ꯂꯥꯛꯇꯕꯒꯤ ꯃꯣꯏꯅ ꯆꯥꯅꯤꯡꯕ ꯊꯛꯅꯤꯡꯕꯗꯣ ꯏꯁꯣꯔꯅ ꯎꯕꯒꯤ ꯃꯥꯒꯤ ꯁꯦꯕꯣꯛꯄꯨ ꯊꯥꯔꯛꯄꯅꯦ ꯑꯗꯨꯒ ꯄꯤꯖꯕꯅꯤ ꯇꯥꯜ꯭ꯔꯣ ꯍ
ꯅꯣꯏꯅꯤ ꯀꯣ
ꯂꯣꯏꯔꯦ ꯂꯥꯜꯂꯨꯔꯣ ꯑꯆꯨꯔꯥ ꯈꯪꯗꯦ
ꯏꯟꯇꯔꯚꯤꯌꯨꯗ ꯇꯧꯔꯗꯤ ꯑꯁ ꯅꯪꯁꯦ ꯄꯥꯁ ꯇꯧꯒꯅꯤꯗ
ꯑꯩꯒꯤ ꯅ
ꯍꯣꯏ ꯑꯗꯨ ꯅꯪꯁꯨ ꯑꯟꯁꯔꯗꯨ ꯄꯤꯔꯤꯅ ꯐꯖꯅ ꯄꯤꯔꯤ ꯍꯣꯏ ꯆꯨꯝ ꯍꯥꯏꯕꯗꯤ ꯋꯥꯔꯤꯅꯤꯅ ꯍꯥꯏꯕꯗꯤ ꯋꯥꯔꯤ ꯍꯥꯏꯕꯁꯦ ꯏꯁꯇꯣꯔꯤꯅꯤꯅ ꯃꯥꯒꯤ ꯃꯥꯒꯤ ꯀꯟꯀ꯭ꯂꯨꯁꯟ ꯂꯏꯕꯀꯣ ꯑꯗꯣ ꯈ꯭ꯋꯥꯏꯗꯒꯤ ꯃꯤ ꯃꯌꯥꯝꯒꯤ ꯃꯦꯖꯣꯔꯤꯇꯤꯒꯤ ꯀꯟꯀ꯭ꯂꯨꯁꯟ ꯑꯣꯏꯕꯁꯦ ꯅꯪꯅ ꯍꯥꯏꯕꯒꯤ ꯋꯥꯔꯤꯗꯨꯅꯦꯕ ꯃꯤꯁꯤꯡꯅ ꯍꯥꯏꯕꯀꯣ
ꯍ
ꯃꯤꯁꯤꯡꯅ ꯍꯥꯏꯕꯅꯦꯕ ꯑꯗꯨꯅꯦ
ꯑꯗꯨꯅꯦ ꯋꯥꯔꯤ ꯋꯥꯔꯤ ꯁꯥꯔꯀꯥꯟꯗ ꯐꯖꯅ ꯃꯨꯟꯅ ꯇꯥꯍꯧꯋ ꯍꯥꯏꯈꯗꯨꯅꯦ
ꯑꯗꯨꯅꯦ ꯆꯨꯝꯃꯦ ꯌꯥꯝ ꯆꯨꯝꯃꯦ ꯑꯗꯨꯅꯦ
ꯈ꯭ꯋꯥꯏꯗꯒꯤ ꯐꯖ ꯍꯥꯏꯌꯣ
ꯍꯥꯏꯔꯣꯛ ꯍꯥꯏꯔꯣ
ꯍꯥꯏꯔꯣ ꯅꯪ ꯍꯥꯏꯔꯣ
ꯑꯩꯗꯤ ꯄꯥꯡꯈꯨꯝꯗ ꯈꯨꯝꯕꯅꯦ ꯑꯩꯒꯤ ꯏꯃꯦꯖꯤꯅꯦꯁꯟꯗ ꯑꯗꯨꯃꯥꯏꯅ ꯇꯧꯔꯦ ꯑꯗꯨꯃꯥꯏꯅ ꯇꯧꯒꯅꯤ ꯗꯨꯃꯥꯏꯅ ꯇꯧꯅꯤ ꯗꯨꯃꯥꯏꯅ ꯇꯧꯅꯤ ꯍꯥꯏꯕꯗꯣ ꯑꯩꯅ ꯄꯥꯡꯈꯟꯗ ꯈꯟꯗ ꯑꯩꯗꯤ ꯁꯦꯝꯖꯤꯟꯕꯅꯦ ꯑꯗꯨ
ꯍꯣꯏ ꯅꯪ ꯍꯥꯏꯕꯗꯣ ꯆꯨꯝꯃꯦ ꯆꯨꯝꯃꯦ ꯑꯗꯨꯗꯣ ꯌꯥꯝ ꯆꯨꯝꯃꯦ ꯑꯩꯒꯤ ꯑꯩꯅꯁꯨ ꯁꯨꯃꯥꯏꯅ ꯈꯟꯕꯅꯦꯕꯀꯣ ꯑꯩꯒꯤ
ꯂꯨꯡꯊꯨꯗꯥ
ꯑꯩꯒꯤ ꯂꯨꯝꯅꯤꯡꯗ ꯍꯥꯏꯌꯣ ꯑꯜꯀꯥꯒꯤ ꯂꯨꯝꯅꯤꯡ ꯀꯩ ꯈꯟꯒꯦ ꯍꯥꯏꯗꯣ
ꯑꯣ ꯑꯣ ꯑꯗꯨꯅꯦ ꯑꯗꯨꯅꯤ ꯆꯨꯝꯃꯦ
ꯅꯍꯥꯟ ꯕꯣꯜ ꯁꯥꯅꯕꯗ ꯑꯣꯖꯥꯒꯤ ꯂꯨꯡꯅꯤꯡꯗꯤ ꯀꯩ ꯍꯪꯒꯦ ꯍꯥꯢꯗꯣ
ꯍꯥꯥ
ꯅꯍꯥꯟ ꯏꯟꯇꯔꯚꯌꯨ ꯇꯧꯏꯗꯅ ꯕꯣꯜ ꯁꯥꯟꯅꯕꯖꯦ ꯇꯔꯚꯤꯌꯨꯗꯨꯗ ꯏꯟꯇꯔꯚꯤꯌꯨꯗꯨꯗ ꯑꯣꯖꯥꯒꯤ ꯅꯣꯡꯅꯤꯡꯗ ꯀꯩ ꯈꯟꯒꯦ ꯍꯥꯏꯗꯣ
ꯑ ꯑꯩꯒꯤꯔꯣ
ꯏꯟꯇꯔꯚꯤꯌꯨꯗ ꯅꯍꯥꯟ ꯍꯥꯏꯕꯗꯣ ꯚꯥꯏꯔꯦꯜ ꯆꯠꯄ ꯅꯪ ꯈꯪꯍꯧꯗꯔꯣ
ꯈꯪꯗꯦꯍꯦ ꯑꯩ ꯎꯗꯦ
ꯑꯁ ꯃꯤ ꯚꯥꯏꯔꯦꯜ ꯌꯥꯝ ꯀꯟꯅ ꯆꯠꯄꯗꯨꯕꯨ
ꯌꯦ ꯊꯥꯕꯤꯔꯛꯑꯣ ꯋꯥꯆꯦꯞ ꯀꯨꯝꯕꯗꯀꯣ ꯑꯩ ꯌꯦꯡꯒꯦ
ꯍꯧꯖꯤꯛꯇꯤ ꯈꯪꯗ꯭ꯔꯦ ꯚꯥꯏꯔꯦꯜ ꯆꯠꯄ ꯃꯇꯝꯗ ꯍꯥꯏꯕꯅꯦ ꯍꯧꯖꯤꯛꯇꯤ ꯈꯪꯗ꯭ꯔꯦ ꯀꯥꯏ ꯆꯠꯈꯤꯕꯅꯣ ꯃꯥꯡꯒꯔꯦ
ꯑꯩꯅ ꯈꯥꯡ ꯈꯪꯍꯥꯎꯗꯦ ꯁꯤꯅꯦꯃꯥ ꯌꯦꯡꯕ ꯑꯗꯨ
ꯎꯝ ꯉꯁꯤ ꯏꯁꯄꯣꯔꯠ ꯇꯧꯕꯁꯦ ꯉꯁꯤ ꯕꯣꯜ ꯁꯥꯟꯅꯕꯁꯦ ꯐꯖꯕ꯭ꯔꯥ ꯐꯖꯕ꯭ꯔꯥ ꯐꯖꯕ꯭ꯔꯥ ꯐꯖꯕ꯭ꯔꯥ ꯀꯃꯥꯏ ꯇꯧꯒꯦ ꯑꯗꯣ ꯑꯣꯖꯥꯒꯤ ꯅꯣꯡꯅꯤꯡꯗ ꯍꯥꯏꯔꯛꯑꯣ ꯍꯥꯏꯕ ꯑꯗꯨ ꯃꯩꯇꯩꯂꯣꯟꯗ ꯍꯥꯏꯒꯗꯕꯅꯦꯕꯀꯣ ꯑꯗꯨ ꯃꯤꯛꯁ ꯑꯞ ꯑꯣꯏꯅ ꯍꯥꯏꯒꯔꯕꯅꯦꯕ ꯃꯥꯗꯣ ꯑꯣꯖꯥꯒꯤ ꯂꯣꯡꯅꯤꯡꯗ ꯀꯩ ꯈꯟꯒꯦ ꯍꯥꯏ ꯍꯪꯕꯅꯦꯕ ꯑꯣꯖꯥꯒꯤ ꯋꯥꯈꯜꯗ ꯀꯩ ꯈꯟꯒꯦ ꯍꯥꯏ ꯍꯪꯒꯗꯕꯅꯦꯕꯀꯣ ꯃꯥꯒꯤ ꯋꯥꯍꯪꯗꯣ ꯑꯗꯣ ꯑꯗꯨ ꯍꯪꯗꯦ ꯕꯤꯗ ꯑꯃꯅ ꯑꯣꯖꯥꯒꯤ ꯂꯣꯡꯅꯤꯡꯗ ꯀꯩ ꯍꯥꯏ ꯀꯩ ꯈꯟꯒꯦ ꯍꯥꯏꯅ ꯍꯪꯕ
ꯑꯥ ꯃꯥꯁꯦ ꯅꯔꯕꯁ ꯆꯠꯂ ꯃꯥꯂꯦ ꯑꯗꯨꯗꯤ
ꯑ ꯍꯣꯏ ꯍꯣꯏ ꯍꯣꯏ
ꯑꯁ ꯅꯨꯡꯁꯤꯈꯔ꯭ꯦꯗꯀꯣ ꯑꯩꯁꯨ ꯌꯦꯡꯅꯤꯡꯉꯤ ꯑꯗꯨ
ꯍꯧꯖꯤꯛꯀꯥꯟꯗꯤ ꯀꯥꯏ ꯊꯤꯗꯣꯏꯅꯣ ꯈꯪꯗꯦ ꯅꯍꯥꯟ ꯕꯥꯏꯔꯦꯜ ꯌꯥꯝ ꯀꯟꯅ ꯆꯠꯄ ꯃꯇꯝꯗꯤ ꯌꯥꯝ ꯆꯠꯄꯅꯦ
ꯃꯁꯤ ꯖꯦ ꯃꯦꯝ ꯀꯨꯝꯕꯗ ꯑꯗꯨꯒ ꯑꯁꯦꯡꯕꯔꯣ
ꯑꯁꯦꯡꯕꯩꯅꯦ ꯅꯍꯥꯟ ꯀꯩꯅꯣꯗ ꯈꯨꯃꯟ ꯂꯝꯄꯥꯛꯇ ꯕꯣꯜ ꯁꯥꯟꯅꯕꯗꯣ
ꯔꯦꯡꯗꯥꯏꯒꯤ
ꯈꯥꯡꯗ꯭ꯔꯦ ꯑꯩ ꯑꯩ ꯌꯦꯡꯒꯦ ꯀꯝꯄ꯭ꯌꯨꯇꯔꯗ ꯆꯪꯔꯒ ꯌꯦꯡꯒꯦ ꯍꯣꯔꯦꯟ
ꯃꯣꯏ ꯆꯨꯡꯉꯤꯟ ꯆꯨꯡ ꯆꯨꯡꯉꯤꯟ ꯆꯨꯡ ꯆꯦꯅꯦꯜꯗ ꯌꯦꯡꯉꯣ ꯂꯩꯕꯅꯦ
ꯍꯣꯏ ꯑꯥ ꯏꯟꯇꯔꯚꯌꯨꯒꯨꯝꯕ ꯄꯤꯕꯀꯣ
ꯍꯣꯏ ꯏꯟꯇꯔꯚꯤꯌꯨ ꯄꯤꯕꯅꯦ ꯃꯣꯏꯒꯤ ꯀꯣꯆꯗꯔꯥ ꯅꯠꯇ꯭ꯔ ꯃꯣꯏ ꯂꯥꯛꯄ ꯑꯣꯐꯤꯁꯦꯜꯁꯤꯡꯗꯀꯣ ꯏꯟꯇꯔꯚꯤꯌꯨ ꯍꯪꯕꯅꯦꯕ ꯅꯪꯒꯤ ꯉꯁꯤ ꯏꯁꯄꯣꯔꯠꯁ ꯁꯥꯟꯅꯕꯁꯦ ꯉꯁꯤ ꯕꯣꯜ ꯁꯥꯟꯅꯕꯁꯦ ꯐꯖꯕ꯭ꯔꯥ ꯐꯖꯕ꯭ꯔꯥ ꯀꯃꯥꯏ ꯇꯧꯒꯦ ꯍꯥꯏꯕꯗꯣ ꯅꯪꯒꯤ ꯑꯣꯖꯥꯒꯤ ꯋꯥꯈꯜꯗ ꯀꯔꯤ ꯈꯟꯒꯦ ꯍꯥꯏꯒꯗꯕꯗꯣ ꯑꯣꯖꯥꯒꯤ ꯂꯧꯅꯤꯡꯗ ꯀꯩ ꯈꯟꯒꯦ ꯍꯥꯏꯔꯤꯕ
ꯑꯣ
ꯑ ꯀꯩꯅꯣ ꯍꯧꯖꯤꯛ ꯕꯕꯥꯁ ꯑꯁꯦꯡꯕꯩꯗꯤꯀꯣ ꯑꯣ ꯑꯣ
ꯍꯣꯏ ꯑꯩꯁꯨ ꯍꯣꯏ ꯑꯩꯁꯨ ꯅꯍꯥꯥꯟ ꯑꯩꯒꯤ ꯃꯤꯗꯤ ꯎꯗꯤꯌꯥꯗꯣ ꯃꯤ ꯈꯔꯅ ꯑꯃꯨꯛ ꯍꯥꯏꯌꯦꯕꯀꯣ
ꯍꯣꯏ
ꯃꯤ ꯈꯔꯅ ꯑꯃꯨꯛ ꯁꯨꯃꯥꯏꯅ ꯍꯥꯏꯌꯦ ꯁꯨꯃꯥꯏꯅ ꯍꯥꯏꯌꯦ ꯑꯗꯨꯒ ꯑꯃꯨꯛꯀ ꯍꯥꯏ ꯑꯩꯗꯤ ꯄꯥꯎ ꯇꯥꯏ ꯑꯗꯨꯒ ꯑꯩꯁꯨ ꯌꯦꯡꯉꯤ ꯍꯣꯔꯦꯟ
ꯎ ꯍ ꯍꯌꯦꯡꯉ ꯌꯦꯡꯉꯣ
ꯍꯌꯦꯡꯩꯅꯗꯤ ꯍꯧꯔꯛꯑꯅꯤ
ꯎꯝ